ꯇ ꯇꯥꯏꯔꯦ ꯇꯔ
ꯀꯗꯧꯔꯝꯃꯤꯅꯣ
ꯍꯥꯏꯅꯧ ꯆꯔꯦ
ꯎ ꯑꯕ꯭ꯔꯣ
ꯑꯣ
ꯁꯤꯟꯕ꯭ꯔꯣ ꯁꯤꯟꯗꯕ꯭ꯔꯣ
ꯍꯤꯡꯁꯦ ꯑꯩꯈꯣꯏꯒꯤ ꯃꯅꯝ ꯅꯝꯕꯤ ꯇꯣ
ꯑ ꯑꯁ ꯃꯣꯏ ꯀꯥꯡꯕꯨ ꯃꯣꯏ ꯑꯃꯃꯨ ꯂꯥꯛꯑꯒ ꯇꯧꯁꯨ ꯀꯥꯡ ꯉꯁꯥꯏ ꯅꯤꯛꯄ ꯌꯥꯝ ꯅꯤꯛꯈ꯭ꯔꯦꯕ ꯑꯗꯨꯅ ꯂꯥꯛꯑꯔꯣꯏꯕ ꯃꯃꯥꯡꯒꯤ ꯆꯍꯤꯗꯨꯗꯗꯤ ꯈꯣꯏ ꯕꯔꯦ ꯑꯅꯧꯕ ꯁꯪꯒꯥꯕꯒꯤ ꯇꯥꯏꯃꯤꯡꯒꯤꯗꯣ
ꯎꯝ
ꯑꯗꯨꯗꯨꯗ ꯑꯩ ꯁꯤ ꯇꯥꯏꯌꯦꯕ ꯑꯁ ꯑꯗꯨ ꯃꯇꯝꯗꯗꯤ ꯄꯨꯛ ꯄꯨꯛ ꯀꯦꯟꯕꯅꯦꯕ ꯆꯥꯏ ꯀꯩꯅꯣ ꯍꯥꯏꯅ ꯋꯥꯅꯦ ꯑꯗ ꯀꯁꯤꯗꯤ ꯇꯥꯗ꯭ꯔꯦ ꯍꯟꯗꯛꯀꯤ ꯂꯥꯁ ꯍꯋꯥꯔꯁꯨ ꯍꯥꯏꯥꯏꯇꯥꯔꯦ
ꯍꯩꯅꯧ ꯆꯥꯕꯁꯨ ꯐꯪꯗ꯭ꯔꯦ
ꯍꯝ
ꯅꯪ ꯅꯪꯉꯣꯟꯗ ꯄ꯭ꯂꯥꯛ ꯕꯣꯛꯁꯁꯨ ꯌꯥꯎꯕ꯭ꯔꯥ
ꯌꯥꯎꯗ ꯑꯗ
ꯅꯪꯒꯥꯏꯗ ꯄ꯭ꯂꯥꯕꯣꯁ ꯄ꯭ꯂꯥꯕꯣꯛꯁ ꯍꯥꯄꯇꯔꯕꯅꯦ
ꯀ꯭ꯂꯥꯁꯕꯨꯛ ꯍꯥꯏꯗꯤ ꯀꯩꯅꯣꯕ
ꯑꯩꯈꯣꯏꯒꯤ ꯑꯁꯥꯡꯕ ꯑꯃ ꯍꯥꯄꯛꯄꯨꯔꯕ ꯔꯥꯎꯟ ꯀꯣꯏꯕ ꯑꯃ
ꯎ ꯑ ꯌꯥꯎ ꯌꯥꯎꯋꯦ
ꯎ ꯃꯗꯝꯗ ꯋꯥꯏꯒꯤ ꯑꯣꯏꯔꯦ
ꯃꯥꯏ ꯕꯣꯛꯁ ꯅꯥꯔꯒ ꯀꯣꯏꯕꯤꯗ꯭ꯔꯣ
ꯍꯣꯏ ꯍꯣꯏ
ꯌꯥꯎꯋꯦ ꯑꯗꯨꯒ ꯀꯔꯤꯕ ꯁꯀ꯭ꯔꯨ ꯗꯥꯏꯕꯔ ꯃꯥꯟꯕꯃ
ꯎꯝ
ꯑꯅꯤꯗ ꯈꯇꯪ ꯍꯥꯄꯦ
ꯎꯝ ꯑꯗꯨꯗꯒꯤ ꯄꯅꯥ ꯃꯅ ꯃꯥꯄꯅꯤꯗ
ꯄꯅꯥꯗꯨ ꯌꯥ ꯄꯣꯛꯇꯦ ꯑꯅꯤꯗꯣ ꯈꯇꯪ ꯍꯥꯞꯄꯑꯕ ꯁꯤꯟꯂꯗ
ꯁꯤꯟ ꯆꯞ ꯆꯥꯔꯦꯕꯣ ꯑꯩ ꯉꯗ ꯑꯃꯃꯛ ꯎꯝ ꯅꯨꯡꯗꯥꯡꯗ ꯑꯃꯨꯛ ꯀꯥꯞꯊꯣꯛꯈ꯭ꯔꯦ ꯂꯤꯁꯤꯡ ꯃꯔꯤ ꯃꯈꯥꯏꯃ ꯂꯣꯟꯣꯟꯒꯤ ꯀꯥꯞꯇꯧꯒ
ꯇꯣꯂꯣꯞꯐꯁꯨ ꯒ꯭ꯌꯥꯟ ꯇꯥꯗ꯭ꯔꯤꯅ ꯇꯧꯔꯤꯅꯦ
ꯇꯥꯔꯦ ꯒꯟ ꯃ ꯇꯥꯗꯔꯦ
ꯄꯤꯞ ꯌꯥꯗꯕꯅꯤꯅ
ꯎꯝ
ꯆ ꯄꯩꯥ ꯃ ꯌꯥ ꯆ
ꯁꯤꯗꯣꯔꯏ ꯅꯪꯒ ꯑꯩꯗꯣ ꯉꯪꯉꯦ ꯍꯥꯏꯔꯣ
ꯑꯃꯨꯛ ꯉꯡꯈꯠꯄꯩ ꯇꯥꯏꯞ ꯇꯧꯔꯦꯕ ꯄꯤꯛ ꯎꯞ ꯂꯧꯕꯒꯨꯝꯕ ꯍꯀꯝꯋꯅꯦꯗꯥ ꯊꯝꯅꯔꯒ ꯇꯧꯕ ꯑꯍꯨꯝ ꯑꯃꯃꯨꯛ ꯋꯥꯡꯈꯠꯂꯦꯕ
ꯎꯝ
ꯑꯩꯅ ꯑꯩꯗꯤ ꯑꯩꯁꯦ ꯀꯩꯅꯣꯗꯤ ꯔꯦꯁꯇꯨ ꯋꯥꯡꯃꯟꯒ꯭ꯔꯖꯥꯔꯥ ꯑꯠꯇ ꯏꯟꯖꯤꯤꯟ ꯋꯥ ꯍꯥꯥꯛꯇꯕꯩꯔ
ꯈꯞꯗꯤ ꯈꯞꯄ꯭ꯔꯣ
ꯈꯄꯗꯤ ꯈꯞꯤ
ꯑꯩꯈ ꯑꯍꯥꯟꯕ ꯅꯪꯅ ꯌꯨꯝꯗꯒꯤ ꯊꯣꯛꯂꯛꯑꯀꯥꯟꯗꯅꯦ
ꯎꯝ
ꯒꯥꯔꯤꯗꯤ ꯑꯩꯈꯣꯏ ꯀꯪꯆꯤꯡ ꯁꯪꯖꯤꯡ ꯆꯤꯡꯕ ꯂꯩꯗꯅ ꯒ꯭ꯔ ꯒ꯭ꯔ ꯒ꯭ꯔ ꯈ ꯂꯥꯛꯑꯣꯅ ꯍꯥꯏꯗꯤ ꯑꯍꯥꯟꯕ
ꯕꯣꯗꯤꯅ ꯀꯩꯅꯣ ꯈꯪꯗꯦ ꯈꯞꯇꯤ ꯈꯞꯄꯦ
ꯘꯔ ꯂꯥꯎꯅ
ꯑ ꯍꯥꯏꯗꯤ ꯑꯩ ꯣꯗꯤ ꯒꯤ ꯀꯩꯅꯣ ꯆꯍꯤꯗꯨꯔ ꯈꯪꯗꯦꯕ
ꯀꯨꯂꯤꯁꯨ ꯕꯔ ꯂꯗ ꯃꯥ
ꯀꯂꯗꯤ ꯀꯩꯅꯣ
ꯃꯅꯨꯡꯒꯤ ꯑꯩꯈꯣꯏꯒꯤ ꯐꯤꯇꯥꯒꯤꯅꯅꯦ
ꯑ
ꯐꯤꯇꯥꯒꯤꯗ ꯅꯪꯒꯤ ꯀꯥꯎꯕꯒꯤ ꯀꯧꯕ ꯂꯩꯔꯛꯄꯗꯣ
ꯑ
ꯑꯗꯨꯒꯤ ꯃꯅꯨꯡꯗ ꯐꯤꯞꯇꯥ ꯆꯦꯟꯕꯅꯦꯕ
ꯎꯝ
ꯐꯤꯇꯥ ꯆꯦꯟꯕꯗꯨꯒ ꯐꯤꯇꯥꯗꯨꯒꯤ ꯑꯩꯈꯣꯏꯒꯤ ꯁꯨꯃꯥꯏꯅ ꯁꯝꯖꯟꯅꯕ ꯃꯔꯛꯇꯨꯒ ꯌꯥꯝ ꯍꯣꯡꯕꯅꯤꯗ ꯑꯗꯣ ꯍꯥꯡꯕ ꯈꯣꯠꯄꯒꯗꯤ ꯃꯣꯏ ꯄꯩꯁꯥ ꯌꯥꯝ ꯆꯥꯎ ꯂꯧꯕꯅꯦꯕ
ꯎꯝ
ꯍꯥꯏꯗꯤ ꯏꯟꯖꯤꯟꯕꯨꯗꯤ ꯊꯥꯡꯗꯗꯁꯨ ꯌꯥꯏ ꯃꯣꯏꯅ ꯊꯥꯡꯊꯒꯦ ꯍꯥꯏꯔꯛꯀꯅꯦꯕꯀꯣ
ꯑꯣ
ꯉꯔꯤ ꯌꯦꯟ ꯁꯪꯗꯕꯁꯦ ꯄꯩꯁꯥ ꯆꯎ ꯏꯗꯅꯥ
ꯑꯣ ꯈꯪꯗ꯭ꯔꯗꯤ ꯖꯒꯥ ꯍꯥꯏꯁꯤꯂ ꯁꯦꯝꯕ ꯂꯧꯈꯤꯗꯣꯏꯅꯦ
ꯂꯧꯗꯨꯅꯦ ꯑꯗꯨ ꯕꯣꯗꯤꯗꯣ ꯑꯩꯈꯣꯏ ꯑꯩꯈꯣꯏꯒꯤꯗꯤ ꯅꯨꯡꯉꯥꯏ ꯅꯣꯏꯒꯤ ꯕꯣꯗꯤꯗꯨꯗꯤ ꯍꯥꯏꯒꯠꯄ ꯌꯥꯗꯕꯤ ꯕꯣꯗꯤꯅꯦꯕ ꯇꯨꯜꯕꯣꯛꯁ ꯄꯨꯂꯞ ꯁꯤꯗꯨ ꯇꯨꯔ ꯍꯥ
ꯎꯝ ꯅꯣꯏ ꯅꯣꯏꯁꯨ ꯌꯥꯏꯗ ꯌꯥꯅꯤꯗꯁꯤꯗꯤ ꯍꯥꯆ ꯌꯥꯅꯤ ꯑꯩ ꯌꯦꯡꯒꯦ ꯆꯠ ꯆ ꯆꯞ ꯃꯥꯟꯅꯕꯅꯤ ꯏ ꯇꯠꯇꯣꯏꯅ ꯊꯤꯁꯤ
ꯍꯥꯏꯦ ꯄꯔꯤꯌꯥ ꯑꯣꯏꯣꯏꯗ
ꯃꯦꯟꯒꯤ ꯃꯅꯨꯡꯗ ꯏꯁꯇꯦꯟ ꯑꯩꯈꯣꯏꯒꯤ ꯖꯨꯄꯤꯇꯔꯅꯨꯡꯗꯗꯤ ꯍꯥꯒꯠꯄ ꯌꯥꯗꯦꯕ
ꯑꯣ
ꯁꯤꯁꯨ ꯍꯥꯏꯒꯦꯒꯗꯤ ꯉꯅꯇ ꯑꯣꯏ ꯎꯝ ꯐ ꯍꯥꯏꯒꯠꯄ ꯌꯥꯕꯁꯨ ꯌꯥꯏꯗ ꯎꯝ ꯑꯗꯨꯗꯤ ꯌꯥꯅꯤ ꯍꯥꯏꯒꯠꯂꯒꯀꯣ ꯍ ꯍꯩꯒꯠꯂꯒ ꯃꯥꯒꯤ ꯁ꯭ꯀꯨꯜ ꯐꯥꯕꯗ ꯑꯩꯗ ꯂꯣꯏ ꯁꯤꯜꯂꯛꯄꯅꯦ ꯑꯗꯨꯁꯨ ꯑꯗꯨꯒ ꯁꯤꯁꯤꯁꯦ ꯍꯥꯡꯗꯣꯛꯑꯒ ꯃꯅꯨꯡꯁꯤ ꯒꯨꯂꯤ ꯃꯆꯥ ꯃꯆꯥ ꯒꯨꯂꯤ ꯒꯨꯂꯤꯕꯨꯗꯤ ꯌꯥꯝ ꯇꯥꯡꯗ꯭ꯔꯃꯤꯅ ꯂꯨꯄꯥ ꯃꯔꯔꯤꯐꯨ ꯃꯔꯐꯨ ꯆꯥꯃꯦ ꯑꯦꯗꯝ ꯑꯗꯨꯗ ꯃꯣꯠ ꯑꯃ ꯆꯥꯝꯊꯣꯛꯄꯤꯔꯅꯤꯅ ꯒ꯭ꯔꯤꯁ ꯒ꯭ꯔꯤꯁ ꯃꯅꯨꯡꯗꯒꯔꯤ ꯆꯧꯅꯦꯕ
ꯑꯣ
ꯔꯤꯒ꯭ꯔꯤꯁ ꯅꯨꯡ ꯀꯔꯤ ꯀꯔꯥ ꯂꯣꯏ ꯆꯥꯝꯊꯣꯛꯀ ꯆꯥꯝꯊꯣꯛꯈ꯭ꯔꯕ ꯃꯇꯨꯡꯗ ꯑꯃꯨꯛꯒꯤꯁ ꯑꯃꯨꯛ ꯍꯥꯞꯄꯒ ꯑꯃꯨꯛ ꯇ ꯍꯥꯞꯆꯤꯟꯈꯤꯗꯣꯏꯅꯦꯕ
ꯑꯣ ꯑꯩ ꯌꯥꯝ ꯀꯟꯅ ꯀꯩꯅꯣ ꯇꯧꯕꯍ ꯈꯛꯄꯕꯨꯗꯤ ꯅꯠꯇ ꯑꯩꯅ ꯑꯩꯅ ꯈꯜꯂꯦ ꯕꯣꯗꯤꯒꯤ ꯕꯣꯗꯤ ꯌꯥꯝ ꯀꯩꯅꯣꯒꯤ ꯑꯦꯁꯦꯁꯔꯤ ꯍꯥꯞꯕꯗꯤ ꯌꯥꯝ ꯅꯧꯋꯦꯕ ꯃꯃꯥꯡ ꯃꯩ ꯑ ꯃꯃꯥꯡꯒꯤ ꯂꯥꯏ ꯃꯌꯥꯝꯒꯤ ꯑꯅꯤꯗꯗ ꯈꯔ ꯀꯞꯄꯅꯦꯕ
ꯑꯥ
ꯑꯗꯨꯒꯤꯁꯨ ꯃꯥꯟꯕꯩꯅꯨꯛ ꯑꯩ ꯁꯥꯔꯚꯤꯁꯁꯤꯡ ꯀꯨꯏꯃꯟꯕꯁꯤꯗ ꯑꯩꯅ ꯄꯥꯈꯠꯂꯛꯏꯁꯦ
ꯎꯝ
ꯍꯦꯟꯈ꯭ꯔꯦꯕ ꯃꯃꯥꯡꯁꯤ ꯊꯥ ꯑꯃ ꯑꯅꯤꯃꯨꯛ ꯍꯦꯟꯈ꯭ꯔꯦꯕ ꯀꯤꯂꯣꯃꯤꯇꯔꯗ ꯆꯠꯂꯕꯨꯗꯤ ꯌꯥꯔꯝꯒꯗ꯭ꯔꯥ ꯈꯪꯗꯦ
ꯅ ꯃꯊꯪ ꯀꯂꯣꯃꯤꯇꯔ ꯀꯌꯥꯗꯦ ꯍꯔꯀꯦ
ꯑꯁ ꯀꯤꯂꯣꯃꯤꯇꯔꯗ ꯍꯥꯏꯔꯛꯇꯦꯗ ꯊꯥꯗꯨꯗ ꯍꯥꯏꯌꯦꯦ ꯀꯩꯅꯣꯝꯇꯗꯤ ꯀꯥꯏꯅ ꯊꯧꯅꯗ꯭ꯔꯦꯕꯩ
ꯥ ꯊꯥ ꯀꯌꯥꯗ ꯂꯥꯛꯑꯣ ꯍꯥꯏꯕ
ꯊꯥꯎ ꯍꯍꯝꯗꯨꯔꯒꯔ ꯃꯍꯥꯛ ꯀꯣꯏ
ꯎꯝꯗ
ꯊꯥ ꯃꯉꯥꯃꯨꯛ ꯁꯨꯔꯝꯕꯅꯦ ꯑꯩꯈꯣꯏꯁꯦ
ꯍꯥꯎ ꯑꯣꯝꯗꯦ ꯑꯩꯖ ꯋꯥꯟꯗ ꯊꯥ ꯑꯍꯨꯝꯗ ꯁꯤꯜꯂꯒꯟꯟ ꯏꯟꯖꯤꯟ ꯒꯥꯔꯤ ꯑꯍꯟꯕꯅ ꯏꯟꯖꯤꯟꯔꯑꯣ ꯑꯣꯏꯅ ꯏꯗꯤ ꯑꯅ
ꯊꯥꯎꯍꯟꯗꯕꯤꯗ ꯑꯗꯨꯝ ꯁꯤꯜꯂꯦ ꯁꯦꯀ꯭ꯌꯔꯤꯉꯩꯗꯁꯨ ꯑꯗꯨꯝ ꯃꯥꯒꯤ ꯁꯥꯔꯚꯤꯁꯁꯤꯡꯗꯣ ꯊꯧꯅꯗꯤ ꯏꯊꯧ ꯊꯧꯅ ꯀꯤꯂꯣꯃꯤꯇꯔ ꯃꯣꯏꯅ ꯀꯤꯂꯣꯃꯤꯇꯔ ꯃꯁꯤꯡꯃꯥꯎꯕꯗꯤ ꯄꯥꯏꯌꯦꯕ ꯑꯗꯣ ꯀꯤꯂꯣꯃꯤꯇꯔ ꯃꯁꯤꯡ ꯏꯊꯧꯒꯤꯊꯧꯅꯗꯦꯕ ꯑꯗ ꯃꯇꯝ ꯌꯧꯈꯠꯂ ꯑꯩꯈꯣꯏ ꯑꯗꯨꯝ ꯁꯤꯟ ꯋꯥꯅꯦꯕ
ꯁꯤꯡꯗꯣ ꯑꯍꯥꯟꯕꯩꯗꯤ ꯅꯪ ꯑꯩ ꯌꯉꯥꯏꯁꯦ ꯒꯥꯔꯤꯗꯣ
ꯎꯝ
ꯈ꯭ꯋꯥꯏ ꯂꯨꯕ ꯁꯥꯔꯚꯤꯁꯁꯤꯡ ꯃꯅꯨꯡꯗ ꯑꯩꯈꯣꯏꯅ ꯌꯦꯡꯒꯦ ꯌꯥꯗꯕꯁꯤꯅꯤ ꯌꯥꯝ ꯇꯜꯂꯤ
ꯍꯣꯏ ꯑꯗꯨꯕꯨꯗꯤ ꯃꯣꯏ ꯏꯟꯖꯤꯟꯗ ꯇꯧꯈꯤꯕꯗꯨꯣ
ꯎꯝ ꯑꯩꯕꯨꯗꯤ ꯅꯍꯥꯟ ꯆꯪ ꯆꯪꯉꯒ ꯌꯦꯡꯉꯛꯦ ꯌꯦꯡꯕꯕꯨꯗꯤ ꯑꯩꯈꯣꯏ ꯏꯕꯥꯏꯒꯤ ꯑꯃꯨꯛ ꯍꯟꯗꯛ ꯃꯣꯏꯒꯤ ꯍꯥꯎꯁꯤꯗ ꯐꯥꯎꯋꯦꯕ
ꯑꯣ
ꯑꯗꯨꯗ ꯃꯣꯏꯅꯍꯥꯟ ꯃꯥꯏ ꯁꯥꯔꯚꯤꯁꯁꯤꯡꯗꯣ ꯑꯗꯨꯝ ꯌꯦꯡꯕ ꯆꯠꯂꯦꯕ ꯌꯦꯡ ꯆꯠꯂꯀꯥꯟꯅꯤ ꯑꯗꯨꯝ ꯈꯪꯅꯕ ꯑꯣꯏꯕ
ꯑꯣꯝ
ꯑ ꯆꯪꯁꯤꯜꯂꯒꯦꯅꯦ ꯑꯁ ꯒꯥꯔꯤ ꯁꯤꯗꯣꯛꯎ ꯁꯤꯗꯣꯛ ꯌꯥꯝ ꯁꯦꯝꯕꯣꯏ ꯁꯦꯝꯗꯕꯣꯏ ꯁꯥꯕꯤꯛꯁꯤꯡꯗꯤ ꯀꯩꯁꯨ ꯂꯩꯕ ꯅꯠꯇꯦꯗ ꯑꯩꯈꯣꯏꯅꯅꯦ
ꯑꯩꯈꯣꯏꯅ ꯒꯥꯔꯤꯒꯤ ꯑꯗꯨꯗꯤ ꯑꯩꯈꯣꯏ ꯌꯨꯝꯗ ꯁꯦꯝꯕꯁꯨ ꯆꯞ ꯃꯥꯟꯅꯩꯑꯕ
ꯎꯝ
ꯆꯞ ꯃꯥꯟꯅꯩ ꯍꯥꯏꯕꯅꯗꯤ ꯁꯦꯡꯅ ꯍꯥꯏꯔꯕꯗ ꯃꯣꯏꯅ ꯁꯤꯜꯂꯛꯇꯣꯏꯁꯨ ꯏꯟꯖꯤꯟ ꯑꯣꯏꯜ ꯑꯃꯥ ꯁꯤꯜꯂꯛꯑꯅꯤ ꯑꯗꯨꯗꯒꯤ ꯒ꯭ꯌꯥꯔꯑꯣꯏꯜ ꯒꯥ ꯑꯃꯇꯥ ꯁꯤꯟꯗꯔꯥꯕꯅꯤ ꯗꯥ ꯑꯗꯨꯗꯒꯤ ꯏꯟꯖꯤꯟꯐꯤꯇꯔ ꯂꯣꯏ ꯂꯣꯏꯦ ꯊꯥꯗꯣꯔꯦ
ꯥꯡꯁꯦ ꯑꯩꯈꯣꯏꯅꯤ ꯃꯣꯏꯗꯤ ꯆꯥꯛ ꯏꯟꯁꯤꯟꯈ꯭ꯔꯒ ꯏꯟꯊ ꯄꯨꯔꯛꯄꯅꯤꯗꯨꯣ
ꯎꯝ ꯑꯗ ꯍꯥꯏꯖꯤꯛ ꯀꯗꯤ ꯒꯥꯔꯤꯒ ꯒꯥꯔꯤꯒ ꯆꯥꯟꯝꯕꯤꯕꯒ ꯌꯥꯎꯕꯅꯦ ꯀꯔꯝꯕꯅꯣ ꯑꯩꯈꯣꯏ ꯁꯥꯔꯕꯤꯤꯁꯤꯡ ꯂꯥꯛꯄꯒ
ꯑꯁ ꯆꯥꯝꯗꯦꯗ ꯆꯥꯝꯒꯗ꯭ꯔꯥ ꯍꯪꯉꯦ ꯄꯣꯂꯤꯁ ꯇꯧꯒꯗ꯭ꯔꯥ ꯈꯣꯠ ꯈꯜꯂꯒ ꯌꯥꯝ ꯍꯪꯉꯦ ꯆꯥꯔꯖ ꯉꯥꯛꯇꯅꯦꯕ
ꯎꯝ ꯑꯗꯨꯝ ꯆꯪꯕꯗ ꯑꯃꯨꯛ ꯆꯅꯤꯄꯥꯜ ꯅꯠꯇ꯭ꯔꯒ ꯆꯃꯥꯄꯜꯗꯤ ꯑꯗꯨꯝ ꯆꯪꯉꯤ ꯃꯥꯥꯏ ꯄꯩꯁꯥꯗꯣ
ꯌꯥꯝ ꯆꯥꯎꯅ ꯆꯪꯉꯤꯅ
ꯍꯥ
ꯗꯤꯁꯀꯥꯎꯟ ꯑꯃ ꯇꯧꯕꯅꯦꯕ
ꯑ ꯑꯗꯨ ꯁꯥꯔꯚꯤꯁ ꯍꯥꯏꯖ ꯂꯥꯁꯀꯤꯗꯣ ꯆꯇ꯭ꯔꯦꯕ
ꯃꯣꯏꯅ ꯄꯤꯕ ꯃꯇꯝꯗꯨ ꯑꯗꯨꯝ ꯀꯥꯟꯅꯗ꯭ꯔ ꯀꯥꯟꯅꯗꯕꯗꯤ ꯀꯅꯗꯕꯗꯤ ꯈꯪꯅꯕ ꯑꯃꯗꯅꯦ ꯈꯪꯅꯕ ꯋꯥ ꯂꯩꯗꯅ
ꯍꯟꯇꯛꯇꯥꯒꯤ ꯆꯜꯂꯔꯣꯏꯗ ꯟꯥ ꯀꯩꯅꯣꯒꯤꯗꯥ ꯄꯨꯟꯌꯥ ꯑꯣꯏꯕ ꯀꯩꯅꯣꯅ ꯔꯣꯍꯤꯠꯅ ꯉꯥꯏꯕ ꯃꯥꯐꯝ ꯑꯃꯥ ꯂꯩꯕꯅꯤꯅꯦ ꯑꯩꯁꯨ ꯁꯣꯔꯨꯝꯗꯤ ꯑꯣꯏꯖꯕ ꯍꯥꯏꯗꯤ ꯕ꯭ꯔꯥꯟꯁꯁꯨ ꯑꯣꯏ ꯍꯥꯏꯕ ꯑꯗꯨꯗꯤ ꯃꯤꯗꯣ ꯆꯤꯟꯗꯦ ꯍꯥꯏꯕ
ꯎꯝ
ꯒꯥꯔꯤꯒꯤꯗꯨꯗꯤ ꯀ꯭ꯌꯨ ꯂꯦꯡꯅꯔꯒ
ꯅꯪ ꯒꯥꯔꯤ ꯗꯒꯤ ꯂꯧ ꯒꯥꯔꯤꯗꯒꯤ ꯂꯧꯔꯤꯔꯣ ꯍꯥꯏꯖ
ꯑꯥ
ꯑꯁ ꯏꯝꯐꯥꯜ ꯆꯥꯎꯕꯁꯦ ꯊꯥꯗꯣꯛꯑꯒ ꯒꯥꯔꯤꯗꯤ ꯂꯧꯔꯨꯔꯤꯕ
ꯟꯥꯇꯩꯗꯤ ꯌꯧꯔꯦ ꯁꯤꯟ ꯊꯨꯝꯉꯦ ꯆꯤꯡꯃꯩꯔꯣꯡ ꯑꯃꯨꯛ ꯍꯥꯡꯉꯤ ꯋꯥꯡꯈꯩ ꯑꯃꯨꯛ ꯍꯥꯡꯉꯤ ꯂꯣꯏ ꯍꯥꯡꯉꯤ ꯑꯗꯩꯗ ꯑꯠꯇ ꯔꯦꯠꯇ ꯌꯥꯝ ꯆꯥꯎꯕ ꯏ ꯃꯥꯏꯊꯤꯕꯗꯨ ꯆꯥꯎꯔꯦ ꯑꯗꯨꯗꯩꯗꯤ ꯑꯁ ꯑꯁ ꯂꯥꯎꯔꯥꯔꯣꯏ ꯇꯣꯛꯑꯁꯤꯗ ꯇꯧꯔꯒ ꯍꯧꯖꯤꯛꯀꯤ ꯒꯥꯔꯤꯗꯨꯁꯨ ꯃꯃꯥꯟꯅꯕ ꯑꯃ ꯂꯩꯅ ꯆꯠꯂꯨꯔꯕꯥꯅꯦ ꯀꯩꯅꯣ ꯏꯕꯥꯅꯤ ꯟꯃꯨꯛ ꯂꯣꯟꯗꯨ ꯇꯧꯔ ꯄ꯭ꯔꯣꯁꯦꯁ ꯇꯧꯔꯁꯦꯅ ꯇꯧꯔꯒ ꯑꯩꯗꯤ ꯑꯁ ꯃꯃꯥꯟꯅꯕꯤꯅ ꯑꯁ ꯀꯩꯅꯣꯒꯤ ꯑꯥꯎ ꯑꯥꯎꯀꯤ ꯑꯣꯏꯅ ꯁꯥꯔꯕꯤ ꯑꯣꯏꯅ ꯆꯠꯂꯤ ꯉꯁꯤꯗꯤ ꯍꯌꯦꯡ ꯌꯨꯝꯗ ꯑꯗꯨꯝ ꯇꯧꯁꯤ ꯌꯥꯅꯤ ꯇꯧꯔ ꯂꯥꯛꯄꯁꯤꯗ ꯑꯁ ꯉꯁꯤꯁ ꯅꯨꯃꯤꯠꯇꯤ ꯐꯩ ꯉꯁꯤꯁ ꯂꯧꯅꯤꯡꯈ꯭ꯔꯦꯗꯅ ꯁꯨꯝ ꯇꯧꯔꯒ ꯀꯩꯅꯣ ꯃꯗ ꯐꯝꯃꯦ ꯀꯩꯁꯥꯝ ꯊꯣꯛꯅ ꯐꯝꯃꯦ ꯏꯕꯥꯅꯤꯁꯦ ꯀ ꯇꯪꯈꯥꯏ ꯑꯃ ꯂꯧꯔꯦ ꯑꯗꯨ ꯐꯝꯃꯦ ꯇꯪꯈꯥꯏ ꯑꯃꯃꯨꯛ ꯂꯧꯔꯦ ꯑꯗꯨ ꯐꯝꯗꯨꯗ ꯑꯁ ꯑꯗꯨ ꯂꯩꯔꯒꯦꯗꯅ ꯇꯧꯔꯒ ꯑꯃꯨꯣꯏ ꯏꯃꯥꯟꯅꯕ ꯑꯃ ꯃꯣꯏ ꯀꯩꯅꯣꯒꯤꯗ ꯃ ꯍꯟꯗ꯭ꯔꯒ ꯒꯤꯗ ꯆꯥꯏꯕꯅꯦ ꯃꯣꯏ ꯑꯩꯉꯣꯟꯗ ꯑꯃꯨꯛ ꯐꯣꯟ ꯇꯧꯁꯤꯂꯦ ꯑꯦ ꯁꯨꯃꯥꯏ ꯁꯨꯃꯥꯏꯅ ꯇꯧꯔꯒ ꯒꯥꯔꯤ ꯑꯃ ꯂꯣꯟꯗ ꯂꯧꯔꯒꯦ ꯈꯣꯠꯂꯒꯦ ꯍꯣꯏ ꯂꯥꯛꯑꯣ ꯑꯗꯨꯗꯤ ꯑꯩꯒ ꯆꯠꯃꯤꯟꯅꯔꯒꯦꯅ ꯇꯧꯔꯒ ꯆꯠꯂꯒ ꯃꯥꯒ ꯃꯣꯏꯒ ꯇꯧꯔꯒ ꯆꯪꯃꯤꯟꯅꯔꯦ ꯍꯣꯕꯥꯔ ꯑꯩꯈꯣꯏ ꯇꯧꯔꯒ
ꯎꯝ
ꯀꯔꯝꯕꯅꯣ ꯈꯜꯂꯣꯏ ꯑꯗꯨꯗꯤ ꯁꯨꯝ ꯌꯦꯡꯉꯀꯥꯟꯗ ꯑꯁꯤ ꯑꯁꯤ ꯂꯧꯒꯦ ꯇꯧꯕ ꯅꯠꯇꯦ ꯃꯥꯥꯏ ꯃꯆꯨ ꯃꯆꯨꯗꯣ ꯁꯨꯝ ꯌꯥꯎꯔꯝꯗꯕ ꯍꯥꯏꯇꯥꯔꯦꯅꯦ ꯑꯦꯛꯇꯤꯚꯥ ꯑꯃꯒꯤꯗ ꯇꯧꯔꯒ ꯑꯅꯧꯕ ꯑꯃ ꯀꯩꯅꯣ ꯁꯣ ꯍꯥꯡꯅꯗꯕꯤꯗꯣ ꯑꯗꯨꯗ ꯆꯃ ꯂꯩꯇ ꯑꯁꯅꯦ ꯁꯤꯁꯨ ꯂꯩꯇꯅꯦ ꯣꯄꯅꯅ ꯇꯧꯂꯔꯝꯃꯦ ꯍꯣ ꯌꯥꯎꯗꯕꯤꯗ ꯀꯤ ꯌꯥꯎꯗꯕꯤꯗꯨꯗ ꯑꯗꯨꯝ ꯇꯟꯗ꯭ꯔꯃꯣ
ꯎꯝ
ꯈꯟ ꯍꯥꯏꯗꯣ ꯈꯅꯥꯥꯏ ꯁꯥꯕ ꯕꯦꯇ꯭ꯔꯤ ꯌꯥꯎꯗ꯭ꯔꯕꯨꯗꯤ ꯃꯥꯅ ꯍꯥꯏꯗꯣ ꯌꯥꯗꯕ ꯑꯃ ꯂꯩꯌꯦꯕ ꯑꯦ ꯕꯦꯇ꯭ꯔꯤꯅꯤ ꯕꯦꯇ꯭ꯔꯤ ꯌꯥꯎꯗ꯭ꯔꯒꯗꯤ ꯀꯤꯛꯇꯨꯁꯨ ꯌꯥꯔꯣꯏ ꯑꯗꯨꯗꯤ ꯌꯥꯗꯦꯕ ꯅꯠꯇ꯭ꯔꯣ
ꯕꯤꯊꯤ ꯌꯥꯎꯗ꯭ꯔꯒꯗꯤ ꯀꯤꯛ ꯌꯥꯏꯒꯤ
ꯑꯣ ꯑꯗꯨ ꯌꯥꯏꯑꯕ ꯑ ꯀꯤꯛꯁꯤꯗꯤ ꯃꯤ ꯕꯦꯇ꯭ꯔꯤꯅ ꯍꯧ ꯌꯥꯗ꯭ꯔꯀꯥꯟꯗ ꯀꯤ ꯀꯥꯎꯅꯩꯅꯦꯕ
ꯎꯝ
ꯁꯣꯁꯨ ꯌꯥꯎꯗ꯭ꯔꯦ ꯑꯗꯨꯗꯒꯤ ꯑꯃꯨꯛ ꯀꯤꯛꯁꯨ ꯌꯥꯎꯗ꯭ꯔꯦ ꯑꯁ ꯍꯥꯏ ꯌꯥꯅꯤ ꯊꯣꯛ ꯏꯟꯁꯤꯟ ꯇꯧꯒꯗꯕ ꯐꯔꯛ ꯇꯥꯅꯤ ꯑꯁꯤ ꯋꯥꯟ ꯇ꯭ꯋꯦꯟꯇꯤ ꯐꯥꯏꯚꯁꯤ ꯈꯥ ꯑꯃ ꯂꯩꯔꯝꯃꯦ ꯅꯥꯀꯟꯗꯨꯗ ꯑꯦ ꯁꯤꯅ ꯁꯤꯅ ꯀꯃꯥꯏꯅ ꯁꯤꯅ ꯑꯃꯨꯛ ꯃꯃꯟ ꯍꯦꯜꯜꯂꯤꯁꯦ ꯂꯁꯤꯁꯤꯅ ꯐꯗ
ꯅꯪ ꯅꯪ ꯂꯣꯏꯁꯨ ꯑꯗꯨꯅ ꯐꯩꯌꯦ ꯑꯩꯛꯇꯤ ꯄꯗꯤꯀꯣ
ꯑ
ꯑꯩꯗꯤ ꯋꯥꯗꯤ ꯅꯪ ꯍꯈꯣꯏꯅ ꯌꯣꯟꯅꯤꯡꯉꯀꯥꯟꯗꯁꯨ ꯌꯣꯟꯕꯗ ꯁꯤꯠꯂꯦꯕ
ꯎꯝ
ꯒꯥꯔꯤ ꯑꯇꯣꯞꯄ ꯕꯦꯁꯄꯥ ꯅꯨꯡꯄꯥꯁꯤꯗꯤ ꯀꯌꯥ ꯁꯤꯛꯀꯟꯗꯦꯕ ꯑꯇꯣꯞꯄ ꯒꯥꯔꯤꯁꯦ ꯃꯤꯅ ꯄꯥꯝꯅꯁꯦ ꯑꯦꯛꯇꯤꯚꯥꯁꯦ ꯑꯣꯏꯅ ꯐꯖꯅ ꯄꯥꯝꯅꯩꯌꯦꯕ ꯒꯥꯔꯤ ꯂꯧꯕꯧꯕꯗ ꯃꯆꯥ ꯂꯧꯕꯧꯕꯗ
ꯁꯤꯒꯤꯁꯦ ꯈꯦ ꯁꯤ ꯑꯣꯏꯅ ꯇꯧꯔ ꯁꯤ ꯑꯣꯏꯅ ꯇꯧꯔꯒ ꯑꯉꯧꯕ ꯑꯉꯧꯕꯒ ꯂꯩꯍꯧꯋꯦ ꯑꯗꯣ ꯑꯁ ꯑꯉꯧꯕꯗꯤ ꯄꯥꯝꯗꯦꯗ ꯑꯉꯧꯕ ꯄꯨꯣꯔꯣ ꯈꯔ ꯂꯨꯄꯥ ꯂꯤꯁꯤꯡ ꯑꯃ ꯇꯥ ꯃꯥꯜꯂꯦ